ꯍꯜꯂꯣ ꯏꯆꯦ ꯇꯣꯝꯕꯤ
ꯍꯥꯎ
ꯀꯩꯗꯧꯔꯝꯃꯤꯅꯣ
ꯀꯩꯝ ꯇꯧꯗꯦ ꯅꯪ ꯉꯁꯥꯏꯗꯩ ꯀꯣꯜ ꯇꯧꯔꯛꯅꯦꯁꯨ ꯇꯧꯔꯛꯇꯦ ꯑꯃꯨꯛ ꯀꯩꯗꯧꯔꯒꯦ
ꯎꯝ ꯌꯥꯗꯕ ꯑꯝꯗ ꯀꯣꯍꯜꯂꯣ ꯁꯤꯖꯤꯕ꯭ꯔꯦ ꯍꯥꯏꯔ ꯑꯗꯨꯝ ꯂꯩ ꯃꯌꯥꯝ ꯂꯥꯏꯟ ꯕꯤꯖꯤ ꯑꯗꯨꯝ ꯂꯩ ꯇꯥꯕ꯭ꯔꯣ ꯎꯝ
ꯎꯝ
ꯁ ꯉꯁꯥꯏꯒꯩ ꯇꯥꯔꯕ ꯍꯜꯂꯣ ꯏꯆꯦ ꯇꯣꯝꯕꯤ ꯏꯆꯦ ꯇꯣꯝꯕꯤ
ꯍꯥꯎ
ꯂ ꯂ ꯂꯩꯕ ꯇ ꯌꯦꯅꯤꯕ
ꯑꯩ ꯀꯅꯥꯝ ꯁꯅꯗꯤꯌꯦ ꯉꯁꯥꯏ ꯅꯪꯒ ꯁꯥꯟꯅꯔꯝꯃꯦ ꯑꯗꯨꯒ ꯀꯅꯥꯝ ꯁꯥꯟꯖꯨ ꯁꯥꯟꯅꯗꯅ
ꯍ ꯍ ꯐꯥꯏ ꯑꯗꯨꯅꯤ
ꯑꯗꯣ ꯀꯃꯥꯏ ꯇꯧꯔꯤꯅꯣꯕ
ꯈꯪꯗꯦꯍꯦ ꯑꯗꯨꯅꯦ ꯍꯥꯏꯁꯦ
ꯑꯩ ꯀꯩꯝ ꯇꯧꯗꯤꯌꯦ ꯁꯨꯝ ꯑꯩ ꯑꯦꯛꯖꯥꯝ ꯆ ꯗꯨꯏ ꯃꯔꯝꯗ ꯏꯃꯥꯟꯅꯕꯤꯒ ꯁꯥꯅꯔꯝꯕꯅꯦ
ꯑꯣ ꯍꯌꯦꯡꯗꯣ ꯑꯦꯛꯖꯥꯝ ꯂꯩ ꯍꯥꯏꯗꯥꯏ ꯍꯌꯦꯡ ꯍꯥꯏꯔꯨꯔꯒ ꯀꯩꯗꯧ ꯀꯔꯤꯕꯣ
ꯍꯩꯌꯦꯡ ꯀꯩꯕ
ꯅꯪ ꯑꯦꯛꯖꯥꯝ ꯂꯩꯕ ꯅꯨꯃꯤꯠꯇꯣ ꯀꯩꯗꯉꯩꯅꯣꯕ
ꯑꯣ ꯁꯟꯗꯦ ꯇꯥꯏꯌꯦ ꯑꯗꯨꯒꯨꯝꯕꯗꯤ ꯁꯟꯗꯦ ꯈꯇꯪ ꯑꯣꯏꯍꯜꯂꯦ
ꯑꯣ ꯁꯟꯗꯦꯗ
ꯁꯟꯗꯦ ꯁꯟꯗꯦꯗ
ꯑꯣ ꯀꯌꯥꯝ ꯄꯥꯔꯒꯦ ꯂꯥꯏꯔꯤꯛ
ꯃꯌꯥꯝ ꯄꯥꯕꯗ ꯑꯣꯏꯗꯦ ꯈꯔꯕꯨꯗꯤ ꯄꯥꯔꯦ ꯑꯩꯁꯨ
ꯑꯣꯝ ꯑꯣ ꯅꯪ ꯑꯗꯨ ꯐꯥꯎꯔꯛꯑꯒ ꯇꯝꯃꯒꯦ ꯍꯥꯏꯔꯕ ꯑꯗꯨ ꯑꯣꯏꯅ
ꯍꯥꯥ
ꯑꯗꯨ ꯑꯣꯏꯅ ꯇꯃꯒꯦ ꯍꯥꯏꯔꯕ
ꯀꯥꯡꯉꯣ
ꯑꯗꯨ ꯑꯣꯏꯅ ꯇꯝꯃꯒꯦ ꯍꯥꯏꯣ
ꯎꯝ ꯑꯩꯁꯦ ꯆꯥꯟꯁ ꯂꯩꯔꯒ ꯈꯜꯂꯛꯑꯗꯤ ꯑꯗꯨ ꯇꯝꯒꯦ ꯇꯧꯕꯅꯦ ꯑꯗꯣ ꯊꯣꯛꯂꯛꯇ꯭ꯔꯒꯗꯤ ꯈꯪꯗꯦ ꯍꯥꯏꯇꯥꯔꯦ ꯁꯤꯗꯁꯨ ꯇꯧꯕꯔꯣ ꯑꯩꯅ ꯍ ꯇꯨꯡ ꯀꯣꯏꯅ ꯖꯦꯅꯦꯔꯦꯜ ꯂꯥꯏꯟ ꯆꯠꯄ ꯉꯝꯅꯤ ꯍꯥꯏꯔꯗꯤ ꯐꯕ
ꯑꯣ
ꯑꯗꯨꯗꯒꯤꯅꯤ ꯍꯥꯏ
ꯎꯝ ꯑꯗꯣ
ꯍꯥꯥ
ꯑꯗꯣ ꯅꯪꯗꯣ
ꯑꯥ
ꯑꯅꯤ ꯎꯝ ꯀꯩꯅꯣ ꯆꯠꯄꯒꯤꯗꯣ ꯀꯝꯄ꯭ꯌꯨꯇꯔ ꯀ꯭ꯂꯥꯁꯇꯩꯗꯣ
ꯑꯥ ꯑꯥ
ꯑꯗꯨ ꯆꯠꯀꯅꯤ ꯍꯥꯏ ꯅꯠꯇ꯭ꯔꯣ
ꯀꯩꯗꯧꯋꯦ
ꯑꯗꯨ ꯆꯠꯀꯔ ꯌꯥꯏ ꯅ ꯊ
ꯎꯝ ꯆꯠꯇꯣꯏꯅꯦ ꯆꯅꯨꯅꯦ ꯑꯩꯅꯦ ꯅꯪ ꯑꯩꯈꯨꯏ ꯑꯃ ꯆꯠꯁꯦ ꯀꯣꯝꯁꯨ ꯂꯩꯒꯦ ꯍꯥꯏꯇꯥꯏꯅꯦ
ꯍꯣꯏ ꯍꯣꯏ ꯂꯩꯌꯦ ꯑꯩꯉꯣꯟꯗ ꯑꯗꯨ ꯇꯧꯔꯒ ꯆꯠꯄꯁꯦ
ꯑꯗꯣ ꯅꯪ ꯑꯗꯨꯝ ꯌꯥꯗꯣꯏ ꯅꯠꯇ꯭ꯔꯣ ꯁꯛꯄꯗꯣ
ꯎꯝ ꯑꯗꯣ ꯅꯣꯡꯅ ꯀꯩꯅꯣꯃ ꯈꯪꯉꯦ ꯇꯧꯕꯅꯦꯅꯦ
ꯎꯝ ꯍꯉꯣ
ꯅꯪ ꯂꯁꯤ ꯑꯃ ꯌꯠꯄꯥ ꯀꯌꯥ ꯆꯪꯉꯒꯦ
ꯑꯣ ꯑꯩꯒꯤ ꯀꯩꯅꯣ ꯇꯧꯋꯦ
ꯆꯂ ꯃꯌꯥ ꯎ ꯍꯜꯂꯣ
ꯐꯤꯐꯇꯤ ꯐꯤꯐꯇꯤ ꯀꯦꯗꯣ
ꯎꯝ
ꯐꯤꯐꯇꯤ ꯀ ꯑꯗꯨ ꯑꯗꯣ ꯐꯤꯐꯇꯤ ꯄꯥꯔꯁꯦꯟ ꯑꯣꯐ ꯑꯣꯏꯕꯒꯤ ꯇ꯭ꯋꯦꯟꯇꯤ ꯐꯥꯏꯚ ꯀꯦ ꯈꯛꯇꯅꯦꯕ
ꯑ
ꯑꯗꯣ ꯑꯗꯨꯝ ꯆꯞ ꯃꯥꯟꯅꯩꯗ ꯑꯩ ꯆꯠꯊꯣꯛ ꯆꯠꯁꯤꯟ ꯍꯥꯏꯗꯤ ꯃꯔꯛꯇ ꯁꯤꯖꯤꯟꯅꯔꯤꯕ ꯍꯤꯗꯥꯛ ꯍꯛꯇ ꯑꯗꯨꯝ ꯄꯥꯊꯣꯛꯑꯒꯗ ꯑꯩꯒꯤ ꯑꯗꯨꯝ ꯀꯨꯟꯊ꯭ꯔꯥ ꯅꯤꯐꯨ ꯆꯪꯕ ꯄꯣꯠꯅꯦꯕ
ꯎꯝ
ꯏꯃꯅ ꯃꯅꯦ ꯍꯥꯏꯗꯤ ꯑꯅ ꯀꯗ ꯁꯤꯑꯕꯣ ꯐꯕ
ꯑꯣ ꯑꯗꯣ ꯑꯩꯁꯨ ꯁꯤ ꯖꯤ ꯄꯤ ꯀꯣꯂꯦꯖ ꯃꯨꯃꯥꯡ ꯂꯩꯕꯗꯨꯗ ꯁꯦꯡꯅ ꯇꯧꯕꯅꯦꯕ
ꯌꯥꯏꯌꯦ ꯌꯥꯏꯌꯦ ꯁꯦꯝꯗꯣꯛꯑꯣ
ꯑꯗꯣ ꯃꯣꯏꯁꯦ ꯑꯣꯐꯔ ꯊꯥꯕ ꯑꯃ ꯀꯥꯏ ꯂꯩꯕꯣꯏꯅꯦ
ꯑꯁ ꯑꯗꯣ ꯅꯪ ꯆꯤꯟꯖꯥꯛꯇꯤ ꯐꯖꯅꯥ ꯀꯛꯇꯕ ꯌꯥꯔꯔꯣꯏꯅꯦ
ꯇꯃꯥꯏ ꯀ ꯌꯥꯝ ꯕ꯭ꯔꯦꯕ
ꯅꯥꯏꯕꯣ ꯑꯗꯣ ꯌꯥꯒꯦ ꯀꯟꯗꯤꯁꯟꯒꯤ ꯃꯈꯥꯁꯨ ꯌꯥꯝ ꯄꯣꯟꯕꯗꯤ ꯄꯣꯜꯂꯦꯕꯀꯣ ꯑꯗꯣ ꯍꯥꯏꯦ ꯑꯩꯒꯤ ꯌꯥꯔ꯭ꯔꯦ ꯌꯥꯝꯨꯡꯁꯨ ꯀꯨꯡꯖꯟꯅꯕ ꯑꯣꯏꯔꯗꯤ ꯂꯥꯝꯊꯣꯔꯛꯅꯕꯅ ꯍꯟꯗꯛ ꯌꯥꯝ ꯆꯦꯠꯄ ꯑꯃꯁꯨ ꯐꯥꯖꯤꯜꯂꯛꯑꯦ ꯑꯗꯨꯒꯤ ꯌꯥꯝ ꯊꯤꯅ ꯅꯥꯏꯔꯦ ꯑꯩ ꯍꯟꯗꯛꯀꯤ ꯊꯥ ꯑꯃꯃꯨꯛ ꯐꯥꯖꯤꯜꯂꯛꯀꯗꯔꯦ ꯁꯤꯁꯦ ꯑꯩ ꯆꯥꯛꯁꯦ
ꯑ
ꯐꯣꯠ ꯑ ꯆꯥꯛꯁꯤꯕꯨ ꯑꯩ ꯁꯥꯏꯔꯒ ꯆꯥꯏꯕ ꯉꯝꯗꯦ ꯍꯥꯏꯗꯤ ꯑꯗꯨꯝ ꯂꯩ ꯉꯉꯧꯧꯕ ꯀꯅ ꯇꯛꯑ ꯇꯛꯑꯒ ꯆꯥꯏꯑꯕ
ꯎꯝ
ꯑꯗꯨꯗꯤ ꯌꯥꯝ ꯊꯤꯅ ꯅꯨꯡꯉꯥꯏꯇ ꯕꯥꯕ ꯅꯨꯡꯉꯥꯏꯇ ꯑꯗꯨꯗꯤ
ꯑꯣ ꯌꯥ ꯆꯠꯈꯤꯕꯒꯤꯀꯣ
ꯍꯥꯥ
ꯌꯥꯁꯠꯄꯒꯤ
ꯌꯥ ꯁꯠꯄꯩ ꯀꯩꯗꯧꯔꯕ
ꯌꯥ ꯁꯠꯄꯩ ꯌꯥ ꯁꯠꯂ ꯃꯇꯨꯡꯗ ꯃꯨꯛ ꯆꯤꯡꯖꯟꯂꯤꯔꯕ
ꯎꯝ
ꯎꯝ ꯑꯩꯒꯤꯖꯨ ꯁꯠꯀꯦ ꯍꯥꯏꯔꯛꯀꯅꯤꯅꯦꯀꯣ ꯑꯗꯨꯗꯤ
ꯆꯤꯡꯖꯜꯂꯦ ꯑꯗꯨꯒ ꯀꯩꯗꯧꯔꯕ
ꯑꯩꯒꯤꯖꯨ ꯁꯠꯀꯦ ꯍꯥꯏꯔꯛꯀꯅꯤꯕ ꯌꯥ
ꯎꯝ ꯁꯠꯀꯅꯤ ꯁꯠꯀꯅꯤ ꯑꯗꯣ ꯅꯪꯒꯤ ꯅꯪꯒꯤ ꯌꯥꯗꯣ ꯎꯝ ꯁꯠꯀꯦ ꯍꯥꯏꯔꯛꯀꯅꯤ ꯍꯥꯏꯕꯗꯤꯅꯦ ꯀꯨꯡꯖꯟꯅꯔ ꯇꯥꯔꯒꯁꯨ ꯍꯥꯏꯗꯤ ꯌꯥ ꯄꯥꯛꯊꯣꯛꯏꯗꯅ
ꯎꯝ ꯎꯝ
ꯌꯥꯝꯃꯥꯡꯗꯣ ꯄꯥꯛꯊꯣꯛꯄꯅꯤꯅ ꯍꯥꯏꯗꯤ ꯆꯨꯝꯅ ꯆꯨꯝꯅ ꯂꯩꯍꯜꯂꯛꯅꯕ ꯇꯧ ꯀꯥꯟꯗ ꯁꯣꯏ ꯁꯠꯀꯦ ꯍꯥꯏꯔꯛꯀꯅꯤ ꯎꯝ ꯃꯊꯛꯇꯒꯤ ꯑꯅꯤ ꯃ ꯃꯈꯥꯗꯩꯩ ꯑꯅꯤ ꯁꯣꯏ ꯁꯜꯂꯛꯀꯅꯤꯕ
ꯏꯁ
ꯑꯩꯈꯣꯏ ꯀꯩꯅꯣ ꯂꯩꯕꯗꯣ ꯕꯦꯝꯄꯥꯌꯔ ꯇꯤꯠ ꯂꯩꯕꯗꯣ ꯑꯗꯨꯒꯤ ꯍꯦꯛ ꯃꯊꯪꯒꯤꯗꯣ
ꯍꯣꯏ
ꯑꯗꯨꯗꯣ ꯁꯛꯄꯅꯦ ꯃꯊꯛꯀꯤꯁꯨ ꯃꯈꯥꯝꯁꯨ ꯑꯗꯨ ꯁꯠꯄꯅꯦ ꯑꯗꯨ
ꯑꯃ ꯌꯥꯝꯗ
ꯅꯑꯦ ꯌꯦꯒ ꯍꯥꯛꯇꯗꯅꯅꯦꯅꯗꯥ ꯐꯔꯛ ꯂꯥꯅꯦꯦ ꯑꯗꯨꯗꯣ ꯌꯥꯒ ꯀꯟꯗꯤꯁꯟꯁꯦ ꯑꯩꯒ ꯅꯪꯒꯁꯦ ꯅꯪꯅ ꯐꯕ ꯈꯔ ꯍꯦꯜꯂꯦ ꯍꯥꯏꯗꯤ ꯑꯩꯒꯤꯅ ꯈꯔ ꯌꯥꯝ ꯅꯨꯡꯉꯥꯏꯇꯕ ꯀꯟꯗꯤꯁꯟꯅꯦꯕ ꯑꯩꯒꯤ ꯌꯥꯁꯦ
ꯑ
ꯍꯥꯏꯗꯤ ꯑꯁꯦꯡꯕ ꯃꯣꯏꯗꯁꯨ ꯅꯨꯡꯉꯥꯏꯖꯗꯕ ꯑꯩ ꯑꯩꯉꯣꯟꯗ ꯏꯝꯄ꯭ꯔꯨꯚ ꯂꯥꯛꯄ ꯏꯎ ꯎꯗꯦ ꯍꯥꯏꯗꯤ ꯌꯥꯁꯤꯅ ꯈꯔ ꯀꯟꯅ ꯍꯥꯏꯗꯤ ꯑꯗꯨꯝ ꯌꯥꯝ ꯀꯟꯅ ꯐꯤꯕꯝ ꯀꯥꯏꯗꯕꯁꯨ ꯑꯣꯏꯗꯤ ꯈꯪꯒꯗꯕ ꯊꯥ ꯃꯔꯤ ꯃꯉꯥ ꯁꯨꯖꯜꯂꯛꯑꯦꯗꯅ ꯑꯩꯒꯤꯁꯦ ꯑꯗꯣ ꯑꯩꯁꯤꯗꯤ ꯌꯥꯁꯦ ꯈꯔ ꯀꯩꯅꯣ ꯇꯧꯕ ꯑꯣꯏꯕꯅꯤꯅꯅꯦ ꯑꯩꯉꯣꯟꯗꯁꯨ ꯄꯪꯋꯥ ꯋꯥꯕ ꯑꯗꯒꯤ ꯑꯩꯉꯣꯟꯗ ꯏꯀꯥꯟ ꯀꯥꯟꯅꯕꯁꯨ ꯏꯎ ꯎꯗꯕꯗꯧ
ꯎꯝ ꯑꯗꯣ ꯅꯨꯡꯉꯥꯏꯇꯦ ꯍꯥꯏꯁꯦ ꯅꯪꯒꯤꯁꯦ ꯀꯃꯥꯏꯅꯣꯕ ꯊꯤꯔꯤꯁꯦ ꯌꯥ
ꯑꯩꯁꯦ ꯁꯨꯃꯥꯏꯅ ꯇꯧꯕ ꯑꯩ ꯌꯥꯝ ꯃꯈꯥꯥꯁꯦ ꯀꯨꯡꯁꯤꯟꯅꯩꯌꯦꯕꯀꯣ
ꯎꯝ
ꯑꯗꯨꯒ ꯃꯊꯛꯀꯤꯁꯤꯅ ꯌꯥꯃꯥꯡ ꯑꯅꯤꯁꯦ ꯈꯇꯪ ꯄꯥꯛꯑꯒ ꯌꯥꯃꯥꯡꯒꯤ ꯍꯦꯛ ꯃꯊꯪꯒꯤ ꯀꯩꯅꯣ ꯔꯥꯏꯠ ꯂꯦꯐ ꯔꯣꯝ ꯊꯪꯕ ꯁꯥꯏꯠꯁꯦ ꯈꯔ ꯃꯅꯨꯡꯗ ꯆꯪꯁꯤꯜꯂꯦꯕ ꯁꯤꯒꯤꯁꯦ ꯄꯨꯂꯞ ꯕꯦꯂꯦꯟꯁ ꯑꯃꯨꯛ ꯄꯨꯔꯛꯑꯅꯤ ꯌꯥꯃꯥꯡ ꯈꯔ ꯄꯥꯛꯄꯁꯨ ꯀꯛꯄ ꯈꯣꯠꯄ ꯇꯧꯔꯛꯑꯅꯤ ꯃꯈꯥꯒꯤ ꯀꯨꯡꯖꯟꯅꯕ ꯈꯣꯡꯖꯟꯅꯕꯁꯦ ꯆꯤꯟꯊꯣꯛ ꯄꯣꯔꯛꯑꯅꯤ ꯍꯥꯏꯗꯤ ꯀꯟꯗꯤꯁꯟꯁꯦ ꯑꯩꯒ ꯅꯪꯒꯗꯤ ꯌꯥꯝ ꯊꯤꯅ ꯑꯩꯅ ꯁꯣꯛꯆꯟꯗ꯭ꯔꯣ
ꯎꯝ ꯑꯩꯒꯤꯅ ꯑꯃꯨꯛ ꯑꯩꯒꯤꯅ ꯑꯃꯨꯛ ꯀꯨꯟꯖꯟꯗꯦꯕ ꯑꯗꯨꯝ ꯆꯨꯝꯗꯕꯨꯗꯤ ꯄꯥꯟꯖꯔꯒ ꯍꯥꯏꯗꯤ ꯆꯥꯎꯊꯣꯛꯄꯒ ꯑꯗꯒꯤ ꯌꯥꯔꯤꯗꯨꯁꯨꯅꯦ ꯌꯥꯔꯤꯗꯣ ꯀꯩꯅꯣ ꯇꯧꯔꯦꯕ ꯍꯥꯏꯗꯤ ꯂꯣꯟꯊꯣꯛꯄꯗꯣ ꯑꯣꯏꯌꯦꯕ ꯑꯗꯣ ꯍꯌꯦꯡ ꯌꯥ ꯁꯦꯝꯃꯀꯥꯟꯗ ꯆꯤꯡꯁꯤꯟꯈꯤꯗꯕ ꯅꯠꯇ꯭ꯔꯣ ꯌꯥꯔꯤꯁꯦ
ꯆꯤꯡꯖꯟꯅꯤ ꯆꯤꯡꯖꯅꯤ ꯑꯗꯣ ꯅꯪꯒꯤ ꯗꯤ ꯕꯦꯂꯦꯟꯁ ꯃꯥꯟꯅꯔꯒ ꯂꯩꯕ ꯄꯣꯠꯅꯤꯅꯅꯦ ꯀꯥ ꯍꯦꯟꯅ ꯅꯪꯉꯣꯟꯗ ꯃꯔꯛ ꯑꯕꯁꯨ ꯌꯥꯏꯑꯦꯕ ꯑꯩꯒꯤꯗꯤ ꯌꯥ ꯈ꯭ꯋꯥꯏꯗꯒꯤ ꯅꯥꯔꯤꯁꯦ ꯌꯥ ꯈꯨꯡꯖꯤꯟꯅꯕ ꯄꯣꯠꯁꯦ ꯆꯨꯝꯊꯣꯔꯛꯅꯕ ꯂꯩꯕꯁꯦ
ꯑꯁ ꯑꯣꯏꯗꯤ
ꯌꯥꯗꯣ ꯂꯜꯂꯒ ꯂꯩꯕ ꯄꯣꯠꯠꯇ ꯆꯤꯡꯖꯜꯂꯛꯄ ꯍꯥꯏꯕ ꯌꯥꯝ ꯅꯥꯔꯤꯁꯦ ꯑꯗꯒꯤ ꯁꯨꯃꯥꯏꯅ ꯀꯨꯝꯖꯜꯂꯕ ꯆꯤꯡꯊꯣꯛꯄ ꯍꯥꯏꯕ ꯌꯥꯝ ꯊꯤ ꯅꯥꯔꯤꯁꯦ ꯑꯩꯗꯤ ꯌꯥ ꯑꯄꯣꯕꯗ ꯆꯨꯝꯅꯕ ꯊꯝꯃꯛꯄꯁꯤꯗꯤ ꯌꯥꯝ ꯅꯥꯏꯑꯦꯕ ꯑꯗꯨꯒꯁ ꯁꯨꯃꯥꯏꯅ ꯀꯨꯡꯖꯟꯅꯕ ꯂꯥꯟꯊꯣꯛꯍꯜꯂꯛꯄ ꯑꯗꯒꯤ ꯂꯥꯟꯊꯣꯛꯑꯝꯕ ꯊꯤꯡꯖꯤꯟꯅꯔꯛꯄꯁꯦ ꯁꯤꯅꯤ ꯌꯥ ꯌꯥꯝ ꯊꯤꯅ ꯂꯨꯏ ꯍꯥꯏꯕꯗꯤ ꯈꯣꯏꯗꯤ ꯌꯥꯝ ꯅꯥꯔꯤ ꯁꯨꯃꯥꯏꯅ ꯇꯧ ꯆꯥꯛ ꯏꯁꯤꯡ ꯆꯥꯕ ꯌꯥꯝ ꯊꯤ ꯌꯥꯗ꯭ꯔꯤꯁꯦ
ꯑꯗꯣ ꯅꯪ ꯕ꯭ꯔꯁ ꯇꯧꯕ ꯍꯥꯏꯕꯗꯨ ꯕ꯭ꯔꯁꯇꯨ ꯅꯨꯡꯇꯤꯒꯤ ꯇꯧꯗ꯭ꯔꯁꯨ ꯌꯥꯔꯣꯏ ꯍꯥꯏ
ꯌꯥꯗꯦ ꯌꯥꯗꯦ
ꯎꯝ ꯑꯗꯨꯝ ꯇꯧ ꯇꯥꯔꯦ
ꯎꯝ ꯍꯥꯏꯕꯗꯤꯅꯦ ꯑꯩꯈꯣꯏꯒꯤ ꯌꯥꯁꯦ ꯃꯣꯠꯁꯤꯜꯂꯛ ꯇꯥꯔꯒꯗꯤ ꯀꯩꯅꯣ ꯇꯧꯗꯣꯏꯅꯦꯕ ꯆꯥꯛ ꯏꯁꯤꯡ ꯆꯥꯔꯤꯕ ꯊꯛꯏꯕ ꯑꯩꯈꯣꯏ ꯅꯣꯡꯃ ꯇꯧꯔꯤ ꯃꯌꯥꯝꯁꯦ
ꯃꯥꯅꯦ
ꯂꯣꯏꯅꯃꯛ ꯃꯣꯠꯁꯤꯜꯂꯛꯀꯅꯤ ꯑꯗꯨꯗꯨꯅ ꯑꯌꯨꯛꯀꯤ ꯆꯥꯛ ꯇꯣꯛꯄꯗ ꯑꯃꯨꯔꯛ ꯅꯨꯡꯗꯥꯡ ꯆꯥꯛ ꯁꯤꯗꯤ ꯀꯝꯄꯜꯁꯔꯤ ꯍꯥꯏꯕꯗꯤ ꯁꯤ ꯇꯧꯗ ꯇꯥꯔꯒꯗꯤ ꯕ꯭ꯔꯁ ꯇꯧꯗꯅ ꯅꯪ ꯃꯥꯎꯠ ꯋꯥꯁ ꯇꯧꯁꯟꯕ ꯌꯥꯔꯣꯏ ꯃꯣꯂꯣꯝ ꯇꯩꯁ ꯈꯟꯕ ꯌꯥꯔꯣꯏ ꯅꯪ ꯃꯣꯂꯣꯝ ꯇꯩꯗ꯭ꯔꯗꯤ ꯃꯥꯥꯎꯠ ꯋꯥꯁ ꯇꯩꯗ꯭ꯔꯗꯤ ꯅꯪꯒꯤ ꯌꯥꯔꯤ ꯌꯥꯈꯣꯡꯗꯣ ꯑꯃꯠꯇ ꯆꯦꯠꯂꯔꯣꯏ ꯍꯦꯟꯅ ꯏ ꯊꯣꯛꯇꯅ ꯈꯣꯠꯇꯅ ꯇꯧꯔꯛꯑꯅꯤꯕ ꯑꯗꯨꯅꯅꯦ ꯌꯥ ꯕ꯭ꯔꯁ ꯇꯧꯊꯣꯛꯄ ꯃꯥꯎꯠ ꯋꯥꯁ ꯇꯧꯊꯣꯛꯄ ꯃꯣꯂꯣꯝ ꯇꯩꯕꯁꯤꯗꯤ ꯀꯝ ꯄꯜꯁꯔꯤꯅꯦꯕ ꯇꯧꯗꯕ ꯌꯥꯗꯦꯕ ꯁꯤꯗꯤ
ꯄꯩꯁꯥꯥꯗꯤ ꯑꯥꯁ ꯄꯩꯅ ꯆꯪꯉꯝꯃꯅꯤ ꯑꯗꯨꯃꯌꯥꯝ ꯂꯩꯅꯕ ꯍꯣꯠꯅꯕꯗ
ꯃꯥꯅꯦ ꯅꯪꯅꯦ ꯅꯪ ꯁꯦꯝꯃꯀꯥꯟꯗ ꯈꯪꯅꯤ ꯃꯥꯎꯠ ꯋꯥꯁ ꯑꯃꯅꯅꯦ ꯃꯣꯏꯅꯗꯤ ꯑꯁꯤꯒꯤ ꯀꯩꯅꯣꯁꯤꯃ ꯍꯥꯏꯗꯤ ꯌꯥꯎꯨꯝꯁꯤꯃ ꯊꯟꯅ ꯊꯟꯅ ꯇꯧ ꯍꯥꯏꯌꯦꯕꯀꯣ ꯑꯗꯣ ꯑꯩꯁꯨ ꯇꯧꯔꯝꯃꯦ ꯑꯗꯨꯝ ꯄꯩꯁꯥꯗꯣ ꯃꯌꯥꯝ ꯆꯪꯕꯅꯤꯅ ꯑꯩꯅ ꯈꯤꯇꯪ ꯈꯤꯇꯪ ꯍꯥꯏꯗꯤ ꯍꯟꯊꯔꯒ ꯇꯧꯔꯤꯅꯦ ꯅꯠꯇ꯭ꯔꯗꯤꯅꯦ
ꯇꯧꯔꯗꯤ ꯅꯨꯃꯤꯠ ꯇꯔꯥꯅꯤ ꯐꯥꯗꯣꯕꯩ ꯃꯑꯣꯡꯅꯤꯅꯦ
ꯅꯨꯃꯤꯠ ꯇꯔꯥꯅꯤꯗꯤ ꯍꯥꯏꯔꯨꯅꯨꯀꯣ ꯅꯨꯃꯤꯠ ꯅꯩ ꯌꯥꯝꯃꯕꯗ ꯃꯔꯤꯅꯤ ꯅꯉꯥꯏ
ꯑꯁ ꯂꯣꯏꯔꯦꯍꯦ
ꯑꯗꯨꯅꯤ ꯃꯥꯎꯠ ꯋꯥꯁ ꯑꯃ ꯑꯗ ꯑꯩꯒꯤ ꯉꯔꯥꯡ ꯗ꯭ꯔꯖꯟꯗꯣ ꯌꯥꯗꯤ ꯌꯥꯕꯗꯣ ꯄꯩꯁꯥ ꯑꯗꯨꯗꯤ ꯋꯥꯅꯤꯅ ꯍꯥꯏ ꯑꯩꯗꯤ ꯊꯥ
ꯑꯦ ꯑꯣꯟꯂꯥꯏꯟꯗꯒꯤ ꯌꯦꯡꯗꯔꯣ
ꯑꯣ ꯌꯥꯏꯌꯦ ꯑꯗꯨꯁꯨ ꯑꯗꯨꯁꯨ ꯌꯥꯏ
ꯏꯁꯀꯦꯟ ꯇꯧꯔꯒ ꯐꯪꯕꯁꯨ ꯌꯥꯏꯌꯦ
ꯎꯝ ꯑꯗꯣ ꯁꯤꯨꯒꯨꯝꯕ ꯐꯥꯔꯃꯥꯁꯤꯀꯤ ꯄꯣꯠꯁꯤꯗꯤ ꯑꯗꯨꯗꯩ ꯀꯛꯄꯗꯣ ꯑꯃꯨꯛ ꯊꯦꯛꯇ ꯀ ꯌꯥꯎꯔꯛꯗꯤ ꯄꯥꯈꯠꯇ꯭ꯔꯣ ꯑꯗꯨꯒꯤ ꯀꯌꯥꯕꯁꯨꯅꯤ ꯍꯥꯏꯗꯤ ꯐꯔꯦ ꯐꯔꯦ ꯐꯔꯤꯈꯩꯗꯤ ꯐꯕ ꯑꯃꯨꯛ ꯌꯥꯔꯛꯇ꯭ꯔꯒꯗꯤ ꯌꯥꯅꯨꯡꯗ ꯑꯃꯨꯛ ꯁꯣꯜꯂꯦ ꯍꯥꯏꯗꯤ ꯀꯤꯖꯕ ꯑꯗꯣ ꯅꯣꯏ ꯊꯥꯖꯔꯣꯏꯕ ꯌꯥꯁꯦ
ꯑꯥ
ꯁꯨꯝ ꯅꯣꯔꯃꯦꯜꯂꯤ ꯁꯨꯝ ꯂꯩꯕ ꯃꯇꯝꯗ ꯑꯩꯈꯣꯏꯅ ꯌꯥ ꯑꯅꯤꯁꯦ ꯌꯥ ꯃꯊꯛꯀ ꯃꯈꯥꯒ ꯊꯦꯡꯅꯅ ꯕꯦꯂꯦꯟꯁ ꯃꯥꯟꯅ ꯂꯩꯕꯨꯁꯦ ꯁꯤ ꯂꯩ ꯏꯅꯕꯨ ꯍꯣꯠꯅꯕꯗꯅ ꯌꯥꯗꯦ ꯅꯥꯃꯟꯕꯩ ꯇꯪ ꯅꯤꯛꯑꯦꯕ ꯍꯥꯏꯗꯤ ꯏꯁꯥꯅ ꯑꯗꯨꯝ ꯀꯤꯖꯕ ꯍꯥꯏꯗꯤ ꯐꯣꯔꯁ ꯄꯤꯅꯤꯡꯗꯕꯗꯣ
ꯑꯣꯏꯔ ꯑꯗꯨ ꯁꯃꯏ ꯂꯩ ꯇꯥꯔ ꯌꯥꯖ ꯑꯣꯔ ꯄꯨꯟꯁꯤꯗꯣꯏꯅꯦꯕ
ꯎꯝ ꯑꯗꯒꯤ ꯂꯩꯅ ꯈꯤꯇꯪ ꯌꯥꯗꯦꯅ ꯈꯠꯄꯁꯤꯕꯨꯥꯎ ꯅꯥꯏꯁꯦ ꯑꯩꯅꯅꯥ ꯍꯥꯏꯁꯤꯅꯦ ꯁꯦꯝꯃꯀꯥꯟꯗ ꯈꯪꯅꯤ ꯈꯤꯇꯪ ꯑꯀꯟꯕ ꯊꯕꯛ ꯑꯃ ꯇꯧꯔꯔꯕ ꯁꯥꯏꯕꯅꯤ ꯈꯪꯗꯦ ꯕ꯭ꯔꯁ ꯇꯧꯕꯗ ꯈꯤꯇꯪ ꯐꯣꯔꯁ ꯄꯤꯁꯜꯂꯨꯔꯕ ꯏ ꯊꯣꯛꯂꯛꯀꯅꯤ ꯑꯗꯒꯤꯗꯤ ꯅꯔꯛꯀꯅꯤ ꯅꯌꯥꯗꯣ
ꯍꯣꯏ ꯑꯗꯨ ꯍꯧꯖꯤꯗꯤ ꯌꯥꯔꯤ ꯌꯥꯈꯣꯡꯒ ꯑꯗꯨꯝ ꯂꯦꯡꯉ ꯂꯩꯗꯣꯏꯅꯦꯕ ꯆꯤꯡꯊꯣꯛꯄꯒ ꯆꯤꯡꯁꯤꯟꯕ
ꯑꯗꯒꯤ ꯌꯥꯗ ꯍꯧꯖꯤꯛꯁꯦ ꯑꯩꯒꯤ ꯀꯟꯗꯤꯁꯟꯁꯦ ꯌꯥ ꯗꯦ ꯂꯣꯏ ꯅꯣꯝꯃ ꯅꯣꯝꯃꯒ ꯂꯩꯌꯦꯕ ꯑꯗꯨꯗꯤ
ꯑꯗꯨ ꯈꯨꯠꯅ ꯄꯥꯏꯔꯀꯥꯟꯗ ꯍꯥꯏꯕ꯭ꯔꯥꯕ
ꯍꯥꯏꯍꯦ ꯁꯥꯊꯤꯅ ꯍꯥꯏ ꯑꯥꯡ ꯍꯥꯏ ꯀꯥꯟꯗ ꯌꯥꯗꯤ ꯌꯥꯝ ꯅꯥꯏ ꯇꯧꯕꯗꯣ ꯑꯗꯨꯃꯥꯏꯅ ꯍꯥꯏꯔꯅꯤꯕ ꯍꯥꯏꯕꯗꯤ ꯑꯩꯒꯤ ꯌꯥ ꯁꯠꯇꯣꯛꯈꯤꯗ꯭ꯔꯥ
ꯑ
ꯌ ꯐꯨꯈꯤꯕꯗꯣ ꯑꯁꯤ ꯃꯄꯥꯁꯤꯗ ꯀꯨꯡꯁꯤꯟꯅꯕꯒꯩꯗꯣ ꯂꯩꯍꯜꯂꯛꯇꯣꯏꯅꯦꯕ ꯑꯗꯨ ꯑꯗꯨ ꯅꯥꯏ ꯑꯦꯝꯃꯤ ꯅꯪꯕꯣ ꯑꯣ ꯑꯗꯨꯗꯤ ꯑꯃꯨꯛ ꯊꯝꯃꯒꯦ
ꯍꯣꯏ ꯍꯣꯏ ꯊꯝꯃꯦ ꯊꯝꯃꯃꯦ